ꯑꯗꯨꯃꯥꯏꯅ ꯇꯧꯍꯟꯅꯤꯡꯉꯦ ꯑꯗꯨꯅ ꯑꯩꯈꯣꯏꯁꯦ ꯍꯣꯏ ꯖꯨ ꯃꯆꯥꯁꯦ ꯑꯗꯨꯃꯥꯏꯅ ꯇꯧꯍꯟꯅꯤꯡꯕ ꯍꯥꯏꯇꯥꯔꯦ ꯑꯩꯅ ꯁꯨꯝ ꯅꯨꯡꯁꯤꯅꯒ ꯂꯣꯏꯅꯕꯗꯣ
ꯑꯁ ꯑꯗꯨ ꯑꯗꯨꯅꯤꯅꯦ ꯃꯣꯏꯁꯦ ꯈꯪꯗꯦꯅꯦ ꯀꯃꯥꯏꯅ ꯇꯧꯔꯒ ꯄꯦꯔꯦꯟꯁꯀꯤ ꯀꯩꯅꯣꯁꯦ ꯃꯣꯏꯒꯤ ꯀꯩꯅꯣꯁꯦ ꯄꯦꯔꯦꯟꯇꯤꯡ ꯏꯁꯇꯥꯏꯜꯁꯦ ꯈꯔ ꯁꯦꯝꯗꯣꯛꯄ ꯑꯃ ꯆꯪꯉꯤ
ꯑꯉꯥꯡꯁꯤꯡꯁꯦ ꯃꯈꯣꯏꯅ ꯍꯥꯏꯕ ꯄꯥꯝꯕ ꯈꯨꯗꯤꯡꯃꯛꯁꯦ ꯇꯧꯔꯤꯅꯤ ꯄꯦꯔꯦꯟꯁꯀꯤ ꯄꯦꯔꯦꯟꯁꯀꯤ ꯃꯣꯏꯒꯤ ꯀꯩꯅꯣꯃ ꯀꯥꯎꯟꯁꯂꯤꯡ ꯑꯃ ꯇꯧꯕ ꯑꯦꯋꯥꯔꯅꯦꯁ ꯑꯃ ꯄꯤꯕꯒꯨꯝꯕ ꯃꯊꯧ ꯌꯥꯝ ꯇ ꯕ꯭ꯔꯅ ꯈꯜꯂꯤ ꯑꯉꯥꯡꯗꯤ ꯑꯄꯤꯦꯠꯄ ꯂꯩꯈꯣꯡꯝꯒꯨꯝꯕꯅꯤꯗꯨꯅꯀꯣ ꯑꯗ ꯑꯩꯈꯣꯏꯅ ꯁꯤ ꯁꯦꯝꯕ ꯌꯥꯏ ꯄꯦꯔꯦꯟꯁꯇꯨꯅ ꯒ꯭ꯌꯥꯟ ꯇꯥꯗꯗꯤ ꯃꯣꯏꯅ ꯇꯥꯗꯕ ꯄꯣꯠꯇꯨꯅ ꯁꯦꯝꯈ꯭ꯔꯒꯗꯤ ꯑꯉꯥꯡꯗ ꯑꯗꯨꯝ ꯐꯩꯅ ꯆꯠꯈꯤꯗꯣꯏꯅꯦꯕ ꯐꯪꯉꯕ ꯃꯣꯏꯒꯤ ꯀꯣꯛꯇꯣ ꯐꯠꯇ꯭ꯔꯤꯕ ꯀꯣꯛꯇꯨꯅ ꯑꯗꯨꯝ ꯃꯣꯏꯅ ꯇꯧꯅꯤꯅ ꯐꯩ ꯍꯥꯏ ꯇꯥꯔꯗꯤ ꯃꯣꯏꯅ ꯐꯩꯕ ꯄꯣꯠꯇꯣ ꯑꯉꯥꯡꯗꯨꯗ ꯇꯧꯍꯟ ꯇꯥꯔꯒꯗꯤ ꯑꯣꯟꯅ ꯇꯩꯅꯔ ꯂꯥꯛꯑꯣꯏꯗ꯭ꯔꯥ
ꯃꯥꯅꯦ
ꯑꯗꯨꯅꯤꯗ ꯑꯗꯨꯅ ꯍꯥꯟꯅ ꯑꯩꯈꯣꯏꯒꯤ ꯀꯥꯎꯟꯁꯤꯂꯤꯡ ꯍꯩ ꯍꯩꯕ ꯑꯦꯛꯁꯄꯥꯔꯠ ꯃꯌꯥꯝ ꯑꯃ ꯔꯤꯁꯔꯆꯔ ꯃꯌꯥꯝ ꯑꯃ ꯂꯩꯔꯤꯕꯅꯀꯣ ꯑꯗ ꯃꯣꯏꯒꯨꯝꯕꯁꯤꯅ ꯑꯦꯋꯥꯔꯅꯦꯁ ꯄꯤꯔꯒ ꯐꯖ ꯐꯖꯅ ꯂꯩꯀꯥꯏ ꯂꯩꯀꯥꯏꯗ ꯑꯣꯏꯔꯁꯨ ꯑꯗꯨꯒꯨꯝꯕ ꯄ꯭ꯔꯣꯒꯥ꯭ꯔꯥꯝ ꯑꯃꯃꯝ ꯂꯤꯡꯈꯠꯂꯦꯗꯅ
ꯎꯝ
ꯑꯗꯨꯃꯥꯏꯅꯒ ꯀꯥꯎꯟꯁꯤꯂꯤꯡ ꯄꯤꯒ ꯑꯗꯨꯗꯤ ꯂꯥꯏꯔꯤꯛ ꯇꯝꯕ ꯄꯦꯔꯦꯟꯁ ꯃꯌꯥꯝꯁꯨ ꯌꯥꯎꯋꯤ ꯂꯥꯏꯔꯤꯛ ꯇꯝꯗꯕ ꯄꯦꯔꯦꯟꯁ ꯃꯌꯥꯝꯁꯨ ꯌꯥꯎꯋꯤꯗꯅ ꯑꯗꯨ ꯒ꯭ꯌꯥꯟꯗꯣ ꯇꯥꯖꯩꯗꯅ ꯒ ꯍꯥꯏꯗ ꯇꯥꯔꯒꯗꯤ ꯏꯁꯤꯡꯈꯩ ꯇꯧꯕ ꯌꯥꯕꯅ ꯁꯤꯅꯤ ꯇꯧꯕ ꯌꯥꯗꯕꯅ ꯁꯤꯅꯤ ꯍꯥꯏꯕ ꯑꯃ ꯅꯂꯦꯖꯁꯨ ꯐꯪꯖꯔꯒ ꯍꯥꯏꯒꯗꯤ ꯃꯁꯥꯒꯤ ꯑꯁꯣꯏꯕ ꯂꯩꯔꯝꯃꯁꯨ ꯑꯍꯦꯟꯕ ꯂꯩꯔꯝꯃꯁꯨ ꯑꯋꯥꯠꯄ ꯂꯩꯔꯝꯃꯁꯨ ꯂꯣꯏꯅ ꯁꯦꯝꯗꯣꯛꯆꯕꯒꯤ ꯇꯥꯟꯖꯥꯗꯣ ꯐꯪꯉꯤꯗꯅ
ꯎꯝ
ꯑꯗꯨꯒꯤꯗ ꯑꯗꯨꯒꯨꯝꯕ ꯄ꯭ꯔꯣꯒꯥꯝꯒꯨꯝꯕ ꯑꯃ ꯀꯩꯒꯨꯝꯕ ꯑꯃ ꯑꯩꯗꯤ ꯁꯤꯟꯕꯤꯔꯛꯄꯒ ꯁꯨꯝ ꯒꯣꯔꯃꯦꯟꯒꯤ ꯁꯥꯏꯠꯇꯒꯤ ꯑꯣꯏꯔꯁꯨ ꯅꯠꯇ꯭ꯔꯒ ꯂꯅꯥꯏ ꯑꯣꯔꯒꯅꯥꯏꯖꯦꯁꯟꯒꯨꯝꯕ ꯑꯃ ꯑꯣꯏꯔꯁꯨ ꯅꯠꯇ꯭ꯔꯒ ꯃꯤꯑꯣꯏ ꯈꯔ ꯄꯨꯟꯁꯤꯜꯂꯒ ꯁꯨꯝꯕꯒꯤ ꯃꯇꯥꯡꯗꯣ ꯑꯣꯔꯒꯅꯥꯏꯖꯦꯁꯟ ꯑꯃ ꯂꯤꯡꯈꯠꯆꯔꯒꯦ ꯀꯥꯏꯅ ꯇꯧꯖꯔꯒ ꯊꯣꯛꯂꯛꯄꯗꯣ ꯃ ꯃꯟꯅ ꯉꯥꯡ ꯑꯗꯨꯁꯨ ꯑꯈꯪ ꯑꯍꯩꯁꯤꯡ ꯃꯌꯥꯝ ꯑꯃ ꯂꯩꯔꯤꯗꯅ ꯇꯥꯟꯅꯔꯒ ꯈꯣꯠꯅꯔꯒ ꯑꯗꯨꯗꯨꯅ ꯑꯗꯨꯃꯥꯏꯅ ꯇꯧꯔꯁꯨ ꯐꯩꯌꯦꯅ ꯈꯜꯂꯦ ꯑꯩ ꯋꯥꯈꯜꯗ ꯑꯩ ꯃꯣꯠꯇ ꯑꯩ ꯑꯩꯁꯨ ꯄꯥꯝꯖꯕ ꯍꯥꯏꯇꯥꯔꯦ
ꯎꯝ
ꯇꯧꯖꯕ ꯈꯣꯠꯆꯕꯁꯦ ꯑꯗꯨꯃꯥꯏꯅꯒ ꯇꯧꯔꯛꯑꯒ ꯄꯃꯥꯏ ꯇꯣꯏꯒꯗꯗꯤꯔꯗꯤ ꯀꯥꯟꯅꯕ ꯄꯣꯠ ꯉꯥꯛꯇꯅꯤꯗꯅ ꯗ꯭ꯔꯛ ꯆꯥꯁꯤ ꯌꯨ ꯊꯠꯁꯤ ꯅꯤꯁꯥ ꯆꯥꯥꯁꯦ ꯍꯥꯏꯕ ꯄꯣꯠꯇꯤ ꯅꯠꯇꯦꯗꯅꯀꯣ
ꯃꯥꯅꯤ ꯑꯦꯋꯥꯔꯅꯦꯁ ꯑꯣꯏꯅ ꯀꯩ ꯑꯣꯏꯅ ꯁꯨꯃꯥꯏꯅꯀꯣ ꯄꯨꯂꯞ ꯄꯨꯂꯞ ꯄꯨꯜꯂꯒ ꯑꯃꯨꯪ ꯇꯧꯕ ꯐꯩ ꯍꯥꯏꯗꯤ ꯄꯦꯔꯦꯟꯁꯁꯤꯡꯅ ꯇꯧꯔꯤꯁꯦ ꯍꯧꯖꯤꯛꯀꯥꯟꯒꯤ ꯆꯥꯎꯔꯛꯅꯣꯏꯁꯦ ꯃꯁꯥ ꯀꯣꯝꯅꯕꯁꯨ ꯍꯣꯠꯅꯕ ꯍꯥ ꯑꯗꯒꯤ ꯀꯩꯗꯧꯅꯤ ꯄꯩꯁꯥ ꯀꯣꯝꯅꯕ ꯍꯣꯠꯅꯔꯛꯄ ꯊꯣꯛꯄ ꯃꯇꯝꯗ ꯃꯆꯥꯁꯤꯡꯁꯦ ꯃꯣꯏꯅ ꯑꯄꯥꯝ ꯑꯄꯥꯝꯕ ꯃꯑꯣꯡꯗ ꯄꯣꯖꯤꯁꯟꯁꯦ ꯊꯝꯅꯕ ꯍꯣꯠꯅꯔꯛꯄ ꯄ ꯆꯥꯎ ꯂꯦꯞꯄꯨ ꯊꯛꯎ ꯍꯥꯏꯗꯤ ꯃꯣꯏꯅ ꯍꯥꯏ ꯌꯥꯔꯒꯅ ꯌꯥꯏ ꯌꯥꯗ꯭ꯔꯒꯅ ꯐꯨꯒꯦ ꯆꯩꯒꯦ ꯍꯥꯏꯅ ꯂꯥꯛꯑꯦꯕ ꯑꯗꯨ
ꯀꯩ ꯌꯥꯗꯦꯗ ꯅꯣꯇꯤꯁ ꯇꯧꯍꯧꯗꯣꯏꯅꯤ ꯃꯣꯏꯗꯤ ꯍꯥꯏ ꯇꯔꯗꯤ ꯂꯨꯅ ꯊꯨꯅ ꯇꯧꯔꯛꯄ ꯍꯥꯏꯕ ꯑꯃꯁꯨ ꯂꯩ ꯅꯠꯇ꯭ꯔꯥ ꯄꯦ ꯁꯀꯤꯝ ꯃꯥꯗꯦ ꯇꯧꯕ ꯌꯥꯗꯦ ꯗꯦ ꯍꯥꯏꯕ ꯆꯩꯈ꯭ꯔꯕꯅꯤꯅ ꯑꯩ ꯃꯇꯨꯡꯗꯗꯤ ꯁꯤ ꯂꯣꯟꯅ ꯇꯒꯦ ꯍꯥꯏꯕ ꯑꯃ ꯃꯥꯒꯤꯁꯨ ꯑꯅꯤꯡꯕ ꯑꯄꯥꯝꯕ ꯑꯃ ꯂꯩꯔꯤꯕꯅꯤꯅ ꯃꯤ ꯑꯃ ꯃꯤꯑꯣꯏꯕ ꯑꯃꯅꯤꯅ ꯋꯥꯈꯜ ꯈꯟꯕ ꯉꯝꯃꯛꯑꯒꯗꯤ ꯑꯉꯥꯡ ꯍꯥꯏꯁꯨ ꯑꯗꯨꯝ ꯑꯔꯥꯟꯕ ꯑꯣꯏꯔꯁꯨ ꯂꯣꯟꯅ ꯇꯧꯅꯤꯡꯉꯛꯑꯅꯤ
ꯑꯦ ꯑꯗꯨꯅꯤ ꯇꯧꯔꯤꯁꯦ ꯑꯗꯨꯅꯤ ꯇꯧꯔꯤꯁꯦ ꯍꯥꯏ ꯍꯥꯏꯗꯤ ꯏꯃꯥꯅ ꯁꯤ ꯆꯥꯕ ꯌꯥꯗꯦ ꯍꯥꯏꯗꯤ ꯆꯥꯒꯗꯕ ꯄꯣꯠꯇꯣ ꯃꯥꯅ ꯆꯥꯅꯤꯡꯕ ꯄꯣꯠꯇꯣ ꯃꯆꯦ ꯑꯃ ꯃꯈꯀꯥꯏ ꯑꯃꯀꯣ ꯑ ꯑꯦꯁꯦ ꯍꯥꯏꯔꯒ ꯆꯥꯝꯊꯣꯛꯇꯅ ꯈꯣꯠꯇꯣꯛꯇꯅ ꯍꯣꯏ ꯑꯁꯤ ꯄꯤꯖꯔꯒ ꯂꯣꯏꯔꯦ ꯁꯤ ꯆꯥꯕꯁꯤꯗ ꯍꯦꯟ ꯆꯥ ꯌꯥꯗꯦꯀꯣ ꯍꯥꯏꯗꯤ ꯃꯥꯏ ꯑ ꯄꯄꯥꯝꯕꯗꯣ ꯑꯗꯨꯗ ꯇꯥꯞ ꯇꯥꯞ ꯃꯨꯟꯕꯤ ꯇꯥꯞ ꯇꯥꯞ ꯂꯧꯕꯤ ꯇꯞ ꯇꯞ ꯍꯦꯛꯇ ꯇꯧꯕ ꯌꯥꯔꯣꯏ ꯇꯧꯔꯣꯏ ꯀꯥꯏꯅ ꯇꯧꯔꯒꯗꯤ ꯂꯣꯟꯖꯥ ꯆꯥꯔꯥꯅꯤꯣ ꯍꯥꯏꯗꯤ ꯎꯗꯕꯤꯗ ꯌꯥꯞꯁꯟ ꯌꯥꯞꯁꯟꯗꯅ ꯑꯍꯤꯡꯗ ꯆꯥꯔꯛꯑꯅꯤ ꯑꯗꯨꯅ ꯑꯉꯥꯡ ꯒꯤ ꯅꯦꯆꯔꯗꯣ ꯁꯨꯝ ꯁꯣꯏꯔꯛꯄꯗꯣ ꯑꯗꯨ ꯑꯣꯏꯔꯛꯀꯗꯣꯏꯅꯦꯕ ꯑꯗ ꯁꯣꯏꯔꯛꯑꯒꯗꯤ ꯍꯌꯦꯡ ꯈꯤꯇꯪ ꯈꯤꯇꯪ ꯁꯨꯝ ꯁꯣꯏꯈꯤꯕꯅꯤꯅ ꯁꯣꯏꯈꯤꯕꯅꯤꯅ ꯆꯥꯎꯈꯠ
ꯑꯗꯒꯤꯗꯤ ꯑꯗꯨꯅꯦ ꯈꯤꯇꯪ ꯀꯩꯅꯣ ꯇꯧꯕꯗ ꯑꯩꯈꯣꯏꯒꯤ ꯀꯝꯄꯤꯌꯔ ꯍꯦꯛ ꯇꯧꯕꯤꯕ ꯍꯥ ꯃꯤꯒꯤ ꯃꯆꯥꯅ ꯑꯗꯨ ꯑꯩ ꯌꯥꯝ ꯁꯥꯎꯅꯤꯡꯕ ꯑꯃ ꯂꯩ ꯃꯤ ꯃꯆꯥꯅ ꯑꯗꯨ ꯃꯤ ꯃꯆꯥꯥꯗꯦ ꯑꯗꯨ ꯇꯧꯍꯧꯔꯦ ꯑꯩꯈꯣꯏꯒꯤꯅꯦ ꯍꯧꯖꯤꯛꯀꯥꯟꯒꯤ ꯄꯦꯔꯦꯟꯁꯤꯡ ꯍꯥꯏꯇꯥꯔꯦ ꯂꯃꯛ ꯅꯠꯇꯦ ꯄꯔꯤꯤꯟꯁ ꯈꯔ ꯁꯝ ꯇꯦꯟ ꯈꯔ ꯀꯣ ꯑꯗꯨꯝ ꯊꯦꯡꯅꯩ ꯍꯥꯏꯇꯥꯔꯦꯅꯦ ꯃꯤꯒ ꯌꯥꯝꯅ ꯀ ꯀꯝꯄꯤꯦꯌꯔ ꯇꯧꯕ ꯃꯤ ꯃꯆꯥꯒ ꯌꯥꯝꯅ ꯀꯝꯄꯦꯔꯤꯖꯟ ꯁꯨꯝ ꯇꯧꯔꯛ ꯇꯥꯔꯒꯗꯤ ꯉꯁꯥꯏꯒꯤ ꯃꯉꯣꯟꯗ ꯑꯁꯣꯏꯕ ꯍꯥꯏꯗꯤ ꯑꯋꯥꯠꯄ ꯃꯆꯥꯗꯣ ꯑꯋꯥꯠꯄꯗ ꯑꯋꯥꯠꯄ ꯑꯁꯣꯏꯕꯗ ꯉꯥꯛꯇ ꯎꯔꯛꯑꯅꯦꯕ ꯑꯐꯕ ꯃꯌꯥꯝ ꯃꯌꯥꯝ ꯑꯃ ꯀꯩꯅꯣ ꯑꯃ ꯁꯥꯏꯠ ꯃꯤꯑꯣꯏꯕꯕꯁꯤ ꯂꯣꯏꯅ ꯑꯉꯥꯡꯁꯦ ꯂꯣꯏꯅ ꯁꯥꯏꯠ ꯈꯨꯗꯤꯡꯃꯛꯇ ꯂꯣꯏꯅ ꯍꯩꯌꯨ ꯁꯤꯡꯉꯨ ꯄꯔꯐꯦꯛ ꯑꯣꯏꯌꯨ ꯑꯗꯒꯤ ꯋꯥꯔꯤꯅꯤ ꯑꯗꯨꯗꯤ ꯌꯥꯄꯣꯠꯇꯦꯗꯣ ꯑꯩ ꯍꯥꯏꯁꯦ ꯁꯝꯅ ꯍꯔꯥꯒꯁꯄ ꯄꯤꯒꯦꯕ ꯀꯅꯥꯒꯨꯝꯕ ꯑꯗꯨꯥꯏꯔꯤ ꯂꯥꯏꯁꯨ ꯏꯟꯊꯤ ꯅꯨꯡꯉꯥꯏ ꯐꯖꯅ ꯇꯝꯗꯕ ꯃꯤ ꯑꯃꯅ ꯃꯥꯒꯤ ꯕꯤꯖꯤꯅꯦꯁ ꯀꯩꯅꯣ ꯐꯤꯅꯦꯛ ꯂꯣꯟꯕ ꯅꯨꯄꯤꯗ ꯑꯦꯛꯖꯥꯝꯄꯜ ꯄꯤꯔꯁꯦꯕꯀꯣ ꯐꯅꯦꯛꯀ ꯂꯣꯜꯂꯒ ꯄꯩꯁꯥꯒ ꯑꯗꯨ ꯃꯥꯥꯟꯅ ꯇꯥꯔ ꯂꯩ ꯈꯠꯂꯁꯦꯕ ꯑꯗꯤ ꯁꯣꯝꯒꯤ ꯃꯆꯥꯗꯨꯅ ꯁꯝꯅ ꯍꯥꯏꯔꯒ ꯂꯥꯏꯔꯤꯛ ꯈꯤꯇꯪꯗꯤ ꯇꯝꯖꯔꯒ ꯄꯩꯁꯥꯗꯤ ꯑꯗꯨꯝꯕꯩ ꯇꯥꯟꯕꯒꯤ ꯋꯥꯈꯜꯂꯣꯟꯗꯤ ꯋꯥꯈꯜꯂꯣꯟ ꯅꯠꯇꯁꯨ ꯃꯥꯒꯤ ꯃꯍꯩ ꯇꯝꯖꯕꯒꯤ ꯃꯔꯝꯅ ꯑꯗꯨꯒꯨꯝꯕꯒꯤ ꯀꯩꯅꯣꯗ ꯋꯦꯗ ꯆꯪꯁꯤꯟꯗꯕ ꯑꯉꯥꯡꯁꯤꯡꯁꯨ ꯃꯌꯥꯝ ꯂꯩꯔꯤ ꯗꯅꯀꯣ ꯃꯥꯅ ꯂꯥꯏꯔꯤꯛ ꯇꯝꯖꯔꯤꯕꯅꯤꯅ ꯑꯗꯨꯗꯨꯗ ꯍꯦꯛ ꯁꯥꯎꯅꯤꯡꯉꯑꯒꯅ ꯃꯃꯥ ꯃꯄꯥꯁꯤꯡꯁꯤꯅ ꯑ ꯃꯤꯒꯤꯒꯤ ꯃꯆꯥꯗꯤ ꯑꯩꯈꯣꯏꯒꯤ ꯑꯣꯏꯔꯣꯏꯗꯕꯅꯤ ꯃꯤ ꯃꯆꯥꯁꯤ ꯅꯍꯥꯟꯅ ꯄꯩꯁꯥ ꯇꯥꯟꯈ꯭ꯔꯦ ꯑꯥ ꯄꯩꯁꯥ ꯇꯥꯟꯈ꯭ꯔꯦ ꯅꯣꯏꯗꯤ ꯀꯩꯗꯧꯔꯤ ꯂꯥꯏꯔꯤꯛ ꯇꯝꯃꯤꯅꯦꯅ ꯍꯥꯏꯗꯅ ꯉꯁꯥꯏꯒꯤ ꯑꯉꯥꯡꯗꯨꯒꯤ ꯋꯥꯈꯜꯗ ꯀꯔꯤ ꯆꯨꯅꯦ ꯑꯥ ꯃꯤꯗꯤ ꯌꯦꯡꯉꯨ ꯂꯥꯏꯔꯤꯛ ꯂꯥꯏꯔꯤꯛ ꯈꯔ ꯇꯝꯃꯁꯨ ꯄꯩꯁꯥ ꯊꯣꯛꯅꯕ ꯍꯣꯠꯅꯩ ꯃꯤꯒꯤ ꯑꯥ ꯌꯧ ꯔꯥꯏ ꯄꯩꯁꯥꯗ ꯑꯩꯈꯣꯏꯅ ꯂꯥꯏꯔꯤꯛ ꯇꯝꯅꯤꯡꯉꯦꯅ ꯁꯨꯝ ꯂꯩꯗꯅ ꯁꯦꯟ ꯆꯪꯍꯟ ꯆꯪꯍꯟꯗꯅ ꯑꯗꯣ ꯑꯉꯥꯡꯗꯨꯒꯤ ꯋꯥꯈꯜꯗ ꯀꯔꯤ ꯆꯨꯒꯅꯤ ꯍꯧꯖꯤꯛꯀꯥꯟ ꯄꯦꯔꯦꯟꯁꯤꯡꯁꯤꯦꯅ ꯑꯁꯤꯒꯤ ꯄ꯭ꯔꯣꯕ꯭ꯂꯦꯝ ꯌꯥꯝ ꯊꯣꯛꯑꯦꯕ ꯍꯧꯖꯤꯛ ꯁꯣꯁꯥꯏꯇꯤꯁꯤꯗ ꯈꯪꯕ꯭ꯔꯥ ꯑꯗꯩꯗꯤ ꯃꯍꯩ ꯇꯝꯖꯔꯤꯕ ꯁꯥꯇ꯭ꯔꯗꯨꯅ ꯑꯩꯁꯤꯕꯨ ꯐꯤ ꯑꯣꯏꯅ ꯂꯣꯜꯂꯁꯤꯔꯥ ꯐꯅꯦꯛ ꯑꯣꯏꯅ ꯁꯥꯜꯂꯁꯤꯔꯥ ꯍꯥꯏꯕ ꯋꯥꯈꯜ ꯑꯃ ꯁꯦꯟ ꯑꯣꯏꯅ ꯇꯥꯜꯂꯁꯤꯔꯥ ꯍꯥꯏꯕ ꯋꯥꯈꯜ ꯑꯃꯁꯨ ꯂꯥꯛꯑꯅꯤ ꯑꯗꯩꯗꯤ ꯃꯥꯅ ꯃꯗꯨꯃꯛꯅ ꯃꯥꯏꯄꯨꯅꯅ ꯑꯩꯅ ꯃꯥꯅ ꯃꯈꯣꯡꯗꯒꯤ ꯍꯩꯔꯛꯇꯅ ꯍꯣꯠꯅꯈ꯭ꯔꯒꯦ ꯍꯥꯏꯕ ꯋꯥꯈꯜꯃꯛꯇꯤ ꯃꯥꯅ ꯂꯩꯖꯕ ꯅꯠꯇꯗꯕꯅꯤꯅ ꯑꯦ ꯉꯥꯡꯕꯗꯣ ꯃꯥꯅ ꯏꯃꯥ ꯍꯣꯏꯅ ꯑꯩꯅ ꯉꯥꯡꯉꯤꯁꯦ ꯑꯩꯁꯦ ꯁꯨꯃꯥꯏꯅ ꯇꯧꯔꯦ ꯑꯩꯁꯦ ꯁꯨꯃꯥꯏꯅ ꯉꯥꯡꯉꯦ ꯈꯣꯠꯂꯦ ꯑꯩꯅ ꯀꯃꯥꯏꯅ ꯁꯦꯟ ꯇꯥꯟꯗ꯭ꯔꯦ ꯊꯣꯛꯇ꯭ꯔꯦ ꯍꯥꯏꯗꯅ ꯉꯥꯡꯉꯤꯅꯦ ꯍꯥꯏꯗꯅ ꯋꯥꯈꯜꯗꯣ ꯆꯤꯡꯁꯤꯟꯈꯤꯗꯣꯏꯅꯦꯕ ꯑꯗꯨꯗ ꯃꯥꯒꯤ ꯏꯁꯇꯗꯤꯗꯨꯗ ꯐꯪ ꯐꯁ ꯇꯧꯕ ꯉꯝꯃꯔꯣꯏ
ꯎꯝ ꯂꯪꯐꯥꯡ ꯁꯥꯏꯠꯇꯣ
ꯋꯥꯈꯟꯁꯦ ꯑꯩꯉꯣꯟꯗ ꯑꯉꯥꯡꯗ ꯌꯥꯝ ꯏꯁꯇ꯭ꯦꯠ ꯑꯃꯝꯗ ꯆꯠꯍꯟꯕ ꯉꯝꯍꯟꯗꯦꯕ ꯑꯗꯨꯅ ꯌꯥꯔꯤꯉꯩꯒꯤ ꯑꯩ ꯋꯥꯗꯤ ꯀꯝꯄꯦꯔꯤꯖꯟ ꯁꯨꯇꯧ ꯇꯧꯕꯤꯗꯕ ꯑꯉꯥꯡꯗ ꯑꯗꯨ ꯗꯣꯛꯇꯔꯁꯤꯡꯅꯁꯨ ꯌꯥꯝ ꯑꯦꯚꯁ ꯍꯥꯏꯌꯦ ꯍꯥꯏꯕꯅꯦꯕ ꯑꯗꯣ ꯀꯝꯄꯦꯔꯤꯖꯟ ꯑꯩꯅ ꯑꯩꯈꯣꯏꯁꯦ ꯃꯆꯥꯅꯨꯄꯤ ꯑꯍꯟ ꯑꯃꯁꯨ ꯂꯩ ꯑꯍꯟꯗꯨꯁꯨ ꯃꯥꯁꯨ ꯀꯝꯄꯦꯔꯤꯖꯟ ꯌꯥꯝ ꯇꯧꯋꯦꯕ ꯑꯩꯈꯣꯏ ꯁꯤꯁꯦ ꯑꯗꯣ ꯀꯝꯄꯦꯔꯤꯖꯟ ꯇꯧꯕꯤꯒꯅꯨ ꯑꯩꯅꯁꯨ ꯉꯥꯡꯉꯤꯅꯦ ꯑꯗꯨ ꯇꯧꯒꯅꯨ ꯍꯩꯔꯒ ꯍꯩꯔꯦ ꯍꯩꯇ꯭ꯔꯒ ꯍꯩꯔꯦ ꯃꯥꯒꯤ ꯃꯥꯒꯤ ꯂꯦꯕꯦꯜ ꯃꯥꯒꯤ ꯃꯥꯒꯤ ꯄꯤꯊꯣꯔꯏꯕ ꯏꯁꯣꯔꯅ ꯃꯥꯒꯤ ꯄꯥꯜꯂꯛꯏꯕ ꯕ꯭ꯔꯦꯟꯗꯨꯅ ꯇꯧꯖꯔꯛꯄ ꯄꯣꯠꯇꯣ ꯍꯣꯏ ꯑꯁꯣꯏ ꯑꯔꯥꯟ ꯊꯣꯛꯀꯗꯕ ꯃꯥꯅ ꯐꯠꯇ ꯅꯨꯡꯗ ꯇꯧꯒꯗꯕꯗꯗꯤ ꯁꯦꯝꯗꯣꯛꯄꯗꯤ ꯌꯥꯏ
ꯄ ꯆꯣ
ꯀꯛꯆꯁꯤꯡ ꯍꯥꯏꯕꯁꯤꯗꯤ ꯀꯅꯥꯝꯇ ꯃꯥꯟꯅꯕ ꯅꯠꯇꯦꯕ ꯑꯩꯉꯣꯟꯗ ꯍꯩꯕꯒ ꯅꯪꯅ ꯍꯩꯕꯒ ꯃꯥꯟꯅꯕ ꯅꯠꯇꯦꯕ ꯑꯗꯨꯗꯤ ꯀꯝꯄꯦꯔꯤꯖꯟ ꯇꯧ ꯇꯥꯔꯒꯗꯤ ꯃꯥꯅ ꯍꯩꯖꯔꯤꯕ ꯄꯣꯠꯇꯣ ꯇꯣꯛꯊꯣꯛꯑꯒ ꯃꯤꯒꯤ ꯃꯥꯅ ꯍꯩꯇꯕ ꯄꯣꯠꯇꯨꯗ ꯑꯣꯏꯅ ꯃꯥꯏ ꯑꯣꯟꯁꯤꯜꯂꯗꯤ ꯊꯕꯛꯇꯣ ꯇꯧꯕꯗ ꯁꯛꯁꯦꯁ ꯑꯣꯏꯈꯤꯗ꯭ꯔꯥ ꯑꯗꯨꯗꯨꯒ ꯑꯗꯨꯝ ꯁꯛꯁꯦꯁ ꯑꯣꯏꯔꯔꯣꯏꯕ ꯃꯤꯒꯤ ꯐꯅꯦꯛ ꯁꯥꯕ ꯍꯩꯖꯗꯕꯗ ꯑꯥ ꯐꯅꯦꯛ ꯁꯥꯕ ꯍꯩꯇꯕꯗꯣ ꯎꯝ ꯍꯩꯇꯕꯗꯣ ꯅꯝꯗꯅ ꯁꯦꯟ ꯇꯥꯟꯗ ꯌꯥꯗꯦ ꯐꯤꯕꯝꯗ ꯂꯥꯛꯇꯥꯔꯒꯗꯤ ꯁꯦꯟ ꯊꯣꯛꯄ ꯍꯥꯏꯁꯤꯗꯤ ꯑꯩꯁꯨ ꯍꯥꯏꯁꯤ ꯁꯦꯟꯊꯣꯛꯀꯦ ꯍꯥꯏ ꯇꯔꯗꯤ ꯁ꯭ꯋꯥꯏꯗ ꯀꯩꯊꯦꯜ ꯑꯃꯗ ꯏꯟꯖꯥꯡ ꯅꯥꯄꯤ ꯈꯔ ꯄꯨꯔꯒ ꯈꯨꯗꯛꯇ ꯍꯧꯖꯤꯛ ꯄꯨꯔ ꯆꯠꯂꯣꯕ ꯕꯣꯔꯥ ꯈꯥꯎ ꯑꯃꯗ ꯈꯥꯃꯦꯟꯁꯤꯟꯕ ꯑꯂꯨ ꯄꯨꯔꯥ ꯄꯨꯔꯒ ꯂꯝꯃꯣꯡꯗ ꯉꯥꯛꯇꯪ ꯐꯝꯃꯛ ꯑꯩ ꯑꯗꯨꯝ ꯁꯦꯟꯊꯣꯛꯂꯛꯀꯅꯦꯕ ꯁꯦꯟꯒꯤ ꯋꯥꯗꯤ ꯉꯥꯛꯇꯪ ꯃꯤꯀꯨꯞ ꯑꯣꯏꯅ ꯁꯦꯟ ꯊꯥꯟꯕꯁꯦ ꯑꯗꯨꯃꯛꯅ ꯑꯩꯈꯣꯏꯅ ꯄꯔꯃꯅꯦꯟ ꯑꯣꯏꯅ ꯇꯧꯕ ꯌꯥꯕ ꯂꯣꯡ ꯀꯩ ꯍꯥꯏꯅꯤ ꯁꯥꯡꯅ ꯇꯨꯡꯒꯤ ꯚ꯭ꯌꯨꯗ ꯌꯦꯡꯉꯒ ꯑꯩꯅ ꯇꯧꯕ ꯉꯝꯕ ꯄꯣꯠꯅꯤ ꯍꯦꯛ ꯑꯣꯏꯔꯣꯏꯗꯣꯏꯕ ꯏꯁꯥꯅ ꯄꯥꯝꯕ ꯅꯠꯇꯦ
ꯃꯤ ꯍꯥꯏꯅꯩꯗꯨꯗꯤ ꯑꯉꯥꯡꯗ ꯊꯥꯗꯔꯛꯏꯕ ꯁꯦꯟ ꯃꯌꯥꯝꯁꯦ ꯁꯦꯝꯃꯦ ꯁꯦꯕꯤꯛꯅꯦꯅ ꯀꯩꯩꯅ ꯃꯈꯪ ꯍꯥꯏ ꯃꯌꯥꯝ ꯑꯃꯅ ꯍꯥꯏꯗꯤꯁꯤ ꯄꯩꯁꯥ ꯃꯥꯡꯍꯟꯕ ꯅꯠꯇꯦꯅ
ꯄꯦꯔꯦꯟꯁꯤꯡꯁꯦ ꯈꯔ ꯂꯩ ꯄꯦꯔꯦꯟꯁ ꯑꯃ ꯄꯦꯔꯦꯟ ꯈꯔꯅꯤꯀꯣ ꯂꯣꯏꯅꯃꯛꯀꯤ ꯋꯥꯗꯤ ꯅꯠꯇꯦ ꯒ꯭ꯌꯥꯟ ꯇꯥ ꯇꯥꯕꯁꯨ ꯃꯌꯥꯝ ꯂꯩꯇꯕ ꯅꯠꯇꯦ ꯂꯩ ꯑꯐ ꯑꯐꯕ ꯃꯌꯥꯝ ꯂꯩ ꯑꯗꯣ ꯑꯐ ꯑꯐꯕꯗꯨꯒ ꯑꯩꯈꯣꯏꯅ ꯑꯃꯨꯛ ꯀꯝꯄꯦꯌꯔ ꯇꯧꯕꯈꯤꯕ ꯋꯥꯗꯤ ꯅꯠꯇꯦ ꯐ ꯒ꯭ꯌꯥꯟ ꯈꯤꯇꯪ ꯇꯥꯖꯗꯕ ꯋꯥꯈꯜ ꯂꯧꯁꯤꯡ ꯈꯤꯇꯪ ꯐꯪꯕ ꯉꯝꯖꯗ ꯅꯠꯇꯕꯗꯗꯤ ꯑꯦꯋꯥꯔꯅꯦꯁꯇꯣ ꯄꯤꯕꯤꯔꯒ ꯑꯦ ꯑꯩꯅ ꯈꯜꯂꯨꯔꯤꯁꯦ ꯑꯩꯅ ꯈꯤꯇꯪ ꯀꯩꯅꯣ ꯇꯧꯔꯔꯤꯁꯦ ꯁꯤꯀꯤꯈꯩꯗꯤ ꯂꯥꯜꯂ ꯃꯥꯜꯂꯦ ꯅꯠꯇꯗꯤ ꯑꯩ ꯁꯦꯝꯗꯣꯛꯆꯕꯒꯤ ꯇꯥꯟꯖꯥ ꯑꯃ ꯐꯪꯖꯩꯗꯅ ꯑꯗꯨꯃꯥꯏꯅ ꯒ꯭ꯌꯥꯟ ꯇ ꯇꯥꯖꯗꯕ ꯄꯦꯔꯦꯟꯁꯤꯡꯒꯤ ꯋꯥꯈꯜ ꯈꯤꯇꯪ ꯈꯟꯊꯕ ꯋꯥꯠꯆꯕ ꯄꯦꯔꯦꯟꯁꯤꯡꯒꯤ ꯍꯥꯏꯒꯗ꯭ꯔꯥ ꯑꯗꯨꯒꯨꯝꯕꯒꯤꯗꯤ ꯑꯦꯋꯥꯔꯅꯦꯁꯁꯨꯦ ꯃꯊꯧ ꯇꯥꯏꯌꯦꯕꯀꯣ ꯍꯥꯏꯗꯤ ꯑꯉꯥꯡ ꯑꯐꯕ ꯄꯨꯊꯣꯛꯀꯦ ꯇꯝꯒꯤ ꯐ꯭ꯌꯨꯆꯔꯒꯤꯗꯃꯛꯇ ꯍꯥꯏꯇꯥꯥꯔꯒꯗꯤ ꯑꯦꯋꯥꯔꯅꯦꯁ ꯍꯥꯏꯕꯁꯤꯗꯤ ꯃꯊꯧꯝ ꯇꯥꯏꯌꯦꯕ ꯑꯗꯨꯅꯤꯅ ꯑꯗꯨꯃꯥꯏꯅ ꯇꯧꯍꯟꯅꯤꯡꯉꯦ ꯑꯩꯈꯣꯏ ꯃꯤꯑꯣꯏꯕꯕꯁꯤ ꯑꯗꯨꯝ ꯃꯊꯪ ꯃꯊꯪ ꯆꯥꯕꯟ ꯐꯤꯣꯟꯁꯦ ꯂꯣꯏꯅ ꯏꯃꯥ ꯏꯄꯥ ꯏꯃꯥ ꯏꯄꯥꯁꯤꯗꯒꯤ ꯂꯣꯏꯅ ꯃꯇꯧ ꯑꯩꯈꯣꯏꯁꯨ ꯉꯔ ꯑꯩꯈꯣꯏꯅ ꯍꯌꯦꯡ ꯏꯟꯁꯥꯡꯁꯨꯣꯛ ꯄꯣꯛꯄꯗ ꯑꯩꯈꯣꯏꯅ ꯑꯃꯨꯛ ꯑꯩꯈꯣꯏ ꯁꯨꯃꯥꯏꯅ ꯇꯧꯔꯤꯏ ꯁꯤ ꯇꯧꯔꯤ ꯁꯤ ꯇꯧꯔꯦꯅ
ꯇꯧ ꯇꯥꯔꯗꯤ ꯇꯧ ꯇꯥꯔꯗꯤꯈꯤ ꯈꯔ ꯇꯣꯏ ꯇꯣꯏꯅ ꯀꯥꯎꯟꯁꯤꯂꯤꯡ ꯄꯤꯕ ꯑꯦꯋꯥꯔꯗ ꯇ ꯐꯩ ꯇꯣꯏꯅ ꯍꯥꯏꯗꯤ ꯇꯣꯏꯅ ꯇꯧꯔꯗꯤ ꯔꯤꯃꯥꯏꯟ ꯇꯧꯕꯩ ꯆꯥꯡꯁꯨ ꯍꯦꯜꯂꯦꯗꯅ ꯍꯟꯈ꯭ꯔꯒ ꯉꯥꯏꯍꯥꯛ ꯃꯤꯇꯤꯡꯗꯨꯗ ꯇ꯭ꯔꯦꯒ ꯑꯗꯨ ꯑꯦꯋꯥꯔꯅꯦꯁꯁꯨ ꯇꯥꯔꯝꯝꯕ ꯑꯅꯤ ꯍꯟꯈ꯭ꯔꯒ
ꯍꯟꯒ꯭ꯔꯅꯤ ꯊꯣꯛꯈ꯭ꯔꯅꯤ ꯑꯦ ꯇꯧꯏ ꯇꯧꯏ ꯇꯧꯏ ꯑꯗꯨ ꯑꯇꯝꯅꯅ ꯌꯨꯝꯗ ꯌꯨꯝꯗ ꯆꯠꯂꯒ ꯇꯝꯅꯅ ꯌꯨꯝꯗ ꯆꯠꯂꯒ ꯑꯃꯃꯝ ꯈꯛꯇꯛ ꯇꯧꯕ ꯍꯥꯏꯕꯗꯨꯣ
ꯑꯗꯨꯗꯤ ꯑꯗꯨꯗꯤ ꯅꯥꯇꯩ ꯆꯥꯗꯦꯗꯅ ꯑꯗꯨꯗꯤ ꯉꯝꯃꯣꯏꯗꯅꯀꯣ
ꯉꯃ ꯑꯗꯨꯅ ꯑꯗ ꯏꯁꯥ ꯏꯁꯥꯒꯤ ꯋꯥꯈꯜꯅ ꯇꯥꯕ ꯍꯥꯏꯕ ꯑꯃꯁꯨ ꯂꯩ ꯍꯥꯏꯕꯗꯤ ꯍꯣꯡꯗꯣꯛꯄ ꯍꯥꯏꯕꯁꯦ ꯑꯩ ꯑꯩꯅꯁꯨ ꯈꯤꯇꯪ ꯂꯦꯞꯆꯕ ꯑꯃꯗꯤ ꯃꯊꯧ ꯇꯥꯕ꯭ꯔꯅ ꯈꯜꯂꯦ ꯅꯪ ꯍꯣꯡꯗꯣꯛꯎꯅꯦ ꯅꯪ ꯍꯣꯡꯗꯣꯛꯎꯅꯦ ꯅꯪ ꯍꯣꯡꯗꯣꯛꯎꯅꯦ ꯍꯣꯏ ꯍꯥꯏꯐꯝ ꯊꯣꯛꯄꯗꯤ ꯍꯥꯏꯒꯗꯕꯅꯤꯀꯣ ꯍꯣꯡꯗꯣꯛꯎꯅꯤ ꯍꯥꯏꯕꯕꯁꯤ ꯩꯅ ꯂꯥꯛ ꯑꯃ ꯍꯥꯏꯔ ꯁ ꯅꯪꯅ ꯍꯥꯏꯔꯨꯁꯨ ꯑꯩ ꯁꯨ ꯍꯣꯡꯉꯔꯣꯏ ꯍꯥꯏꯗꯤ ꯀꯩꯁꯨ ꯍꯣꯡꯉꯣꯏꯕꯀꯣ ꯑꯗꯣ ꯑꯗꯨꯁꯨ ꯂꯩ ꯏꯁꯥꯗꯁꯨ ꯈꯤꯇꯪ ꯂꯩꯕ ꯍꯥꯏꯕꯅꯤꯅ ꯏꯁꯥꯅ ꯏꯁꯥꯁꯦ ꯁꯦꯝꯗꯣꯛꯐꯝꯗꯤ ꯆꯪꯖꯩ ꯑꯗꯨꯅꯕꯨ ꯑꯦꯋꯥꯔꯅꯦꯁ ꯄꯤꯔꯤꯅꯦꯕ ꯑꯩꯅ ꯅꯪ ꯁꯦꯝꯗꯣꯛꯄ ꯉꯝꯗꯕꯅꯤꯅ ꯑꯆꯨꯝꯕꯅ ꯀꯗꯥꯏꯅꯣ ꯑꯔꯥꯟꯕꯅ ꯑꯔꯥꯥꯟꯕ ꯇꯧꯕꯅ ꯁꯤꯉꯩ ꯐꯪꯉꯤ ꯑꯆꯨꯝꯕ ꯇꯧꯕꯒꯅ ꯁꯤꯉꯩ ꯐꯪꯉꯤ ꯍꯥꯏꯕ ꯄꯣꯠꯇꯨꯃꯗꯤ ꯇꯥꯛꯏꯗꯅꯀꯣ ꯂꯥꯏꯔꯤꯛꯇ ꯑꯣꯏꯔꯣ ꯑꯦꯋꯥꯔꯅꯦꯁꯇꯕꯨ ꯑꯣꯏꯔꯣ ꯑꯍꯩ ꯑꯍꯩꯕ ꯃꯌꯥꯝ ꯑꯃꯅ ꯇꯤꯚꯤꯗ ꯀꯩꯗ ꯄ꯭ꯔꯣꯒꯥꯥꯝꯗ ꯀꯩꯗ ꯃꯌꯥꯝ ꯋꯥ ꯉꯥꯡꯅꯔꯤꯗꯅ ꯏꯁ꯭ꯄꯤꯁ ꯄꯤꯔꯤꯗꯅ ꯑꯗꯨ ꯃꯌꯥꯝꯗꯤ ꯅꯣꯂꯦꯖ ꯂꯣꯏ ꯂꯧꯕ ꯌꯥꯏꯑꯕ ꯑꯗꯨ ꯂꯧꯔꯔꯣꯏ ꯍꯥꯏꯔꯒꯗꯤ ꯑꯩꯈꯣꯏꯁꯨ ꯑꯗꯨꯗꯤ ꯎꯄꯥꯏ ꯂꯩꯇꯦ ꯂꯧꯔꯔꯣꯏ ꯍꯥꯏꯕꯁꯤꯗꯤ ꯐꯨꯔꯒ ꯂꯧꯅꯦ ꯍꯥꯏꯕ ꯌꯥꯕ ꯅꯠꯇꯕꯅꯤꯅꯀꯣ ꯑꯗꯨꯅꯤꯗ
ꯃꯥꯅꯦ ꯃꯥꯅꯦ
ꯄ꯭ꯔꯣꯒꯥ꯭ꯔꯥꯝꯒꯨꯝꯕ ꯑꯃ ꯁꯨꯃꯥꯏꯅ ꯄꯥꯡꯊꯣꯛ ꯈꯣꯊꯣꯛ ꯇꯧꯔꯒꯗꯤ ꯌꯥꯝꯅꯗꯤ ꯐꯒꯅꯤ ꯈꯜꯂꯤ ꯑꯩꯒꯤ ꯋꯥꯈꯜꯗꯁꯨ ꯑꯩꯗꯤ
ꯑꯗꯨꯅꯦ ꯑꯗꯨꯅꯦ ꯌꯥꯝ ꯋꯥꯠꯂꯤꯕ ꯃꯌꯥꯝꯁꯦ
ꯎꯝ ꯁꯣꯁꯥꯏꯇꯤ ꯑꯃ ꯁꯦꯝꯕ ꯃꯇꯝꯗ ꯏꯃꯨꯡ ꯃꯅꯨꯡꯗꯒꯤ ꯒꯤ ꯍꯧꯔꯛꯄꯒꯤ ꯃꯔꯨ ꯏꯃꯨꯡ ꯃꯅꯨꯡꯗꯒꯤ ꯌꯥꯝꯅ ꯁꯦꯝꯗꯣꯛꯄ ꯃꯊꯧ ꯇꯥꯏꯗꯅ
ꯇꯥꯏ ꯇꯥꯏ ꯇꯥꯏ ꯀꯩ ꯃꯊꯦꯜ ꯊꯣꯡꯗ꯭ꯔꯣꯒꯦ
ꯀꯪꯗ ꯀꯩ ꯀꯩꯅꯣ ꯊꯣꯡ ꯍꯤꯟꯖꯥꯡ ꯅꯥꯄꯤꯗ ꯁꯦꯝꯃꯨ ꯂꯥꯛꯑꯣ ꯍꯥꯏꯕꯅꯤ ꯑꯩꯁꯦ ꯀꯔꯤ ꯀꯩꯅꯣ ꯑꯝꯇꯪ ꯂꯩꯕ ꯕ ꯀꯩ
ꯌꯦꯡꯉꯣ ꯌꯦꯡꯉꯣ ꯁꯦꯝꯇꯣꯛꯑꯣ ꯁꯦꯝꯗꯣꯛꯑꯣ ꯎꯝ ꯑꯃꯨꯛ ꯀꯣꯟꯅ ꯁꯥꯁꯤ ꯎꯝ ꯎꯝ ꯀꯥꯃ ꯊꯝꯃ